ꯑ
ꯍꯜꯂꯣ
ꯇꯥꯏꯌꯦ
ꯑꯦ ꯀꯩꯗꯧꯔꯤꯕꯔꯣ
ꯆꯥꯛ ꯆꯥꯕ ꯂꯣꯏꯔꯒ ꯐꯝꯔ ꯂꯩꯌꯦꯅꯦ
ꯀꯔꯤ ꯏꯟꯁꯥꯡ ꯆꯥꯔꯤꯕ꯭ꯔꯣ
ꯉꯁꯤꯗꯤ ꯃꯥꯏꯔꯦꯟ ꯇꯥꯎꯕꯤꯈ꯭ꯔꯦ
ꯍꯥꯎꯕ꯭ꯔꯥ ꯍꯥꯥꯎꯇꯕ꯭ꯔꯣ
ꯍꯥꯎꯏꯗ ꯄꯪꯊꯣꯡ ꯊꯣꯡꯉ ꯄꯪꯆꯥꯥ ꯆꯥꯕꯅꯤ ꯍꯥꯎꯋꯦ
ꯍꯧꯖꯤꯛꯇꯤ ꯀꯩꯗꯧꯔꯤꯕ
ꯐꯃꯨꯡꯗ ꯑꯗꯨꯝ ꯐꯝꯃ ꯂꯩꯕꯅꯦ
ꯌꯥꯝ ꯅꯨꯉꯥꯏꯌꯦꯅ
ꯎꯝ ꯈꯡꯗꯦꯗꯥ
ꯀꯅꯥ ꯀꯅꯥꯒ ꯋꯥꯔꯤ ꯁꯥꯟꯅꯕ꯭ꯔ ꯅꯡ
ꯀꯅꯥꯕꯨꯁꯨ ꯁꯅꯥꯗꯦꯗ ꯑꯗꯣ ꯅꯪ ꯇꯨꯝꯂꯕꯣ
ꯇꯨꯝꯗ꯭ꯔꯤꯗ ꯍꯧꯖꯤꯛ ꯈꯛꯇ ꯐꯝꯂꯒ ꯃꯄꯥꯟ ꯊꯣꯛꯑꯒ ꯂꯩꯕꯅꯤꯗ ꯐꯝꯃꯒ ꯂꯩꯌꯦ ꯑꯩꯅ ꯃꯄꯥꯟ ꯊꯣꯛꯂꯒ ꯅꯪꯕꯨ ꯋꯥꯔꯤ ꯁꯥꯅꯤꯡꯉꯥꯏ ꯊꯣꯛ
ꯇꯨꯝꯗ꯭ꯔꯤꯕ ꯃꯣꯏꯁꯨ ꯊꯦꯡꯈ꯭ꯔꯦꯍꯦ ꯉꯁꯤꯗꯤ ꯏꯁ ꯀꯩꯗꯧꯕꯩꯔꯣ
ꯋꯥꯔꯤ ꯇꯧꯔꯒ ꯂꯩꯔꯤꯅꯦ ꯋꯥꯔꯤ ꯁꯥꯔꯒ ꯂꯩꯔꯦ
ꯎꯝ
ꯅꯣꯏꯗꯨꯗꯥꯗꯤ ꯀ ꯀꯥꯔꯔꯕꯣ
ꯏꯕꯥꯅꯤ ꯆꯥꯕ ꯂꯣꯏꯈ꯭ꯔꯦ ꯍꯣꯏ ꯑꯁ ꯑꯩꯒꯤ ꯄꯨꯛ ꯅꯥꯏꯍꯦ ꯀꯩꯅꯣꯁꯤ ꯊꯥꯡꯖꯤꯡꯒꯤ ꯆꯇꯅꯤꯗꯣ ꯈꯔ ꯆꯥꯕ ꯑꯗꯨꯒꯤ ꯃꯣꯔꯣꯛꯇꯣ ꯈꯔ ꯁꯥꯕ ꯃꯥꯜꯂꯦ
ꯃꯔꯣꯛ ꯑꯀꯥꯡꯕꯣ
ꯅꯥꯠꯇꯦꯗ ꯃꯔꯣꯛ ꯂꯩꯔꯝꯃꯅꯤꯀꯣ ꯂꯧꯗꯒꯤ ꯄꯨꯔꯛꯄ꯭ꯔꯥ ꯅꯣꯏꯁꯨ
ꯑꯦꯀꯋꯥꯗꯂ ꯑꯥꯏꯗꯤ
ꯑꯝ ꯅꯣꯏ ꯌꯨꯝꯗꯒꯤ ꯑꯁꯥꯡꯕ ꯄꯨꯔꯒ ꯆꯥꯏ ꯑꯩꯈꯣꯏꯗꯤ ꯂꯩꯇꯦ ꯎꯝ ꯃꯔꯣꯛ ꯑꯁꯥꯡꯕꯤ
ꯑꯗꯨ ꯇꯜꯂꯦꯍꯦ ꯑꯁꯤꯗꯗꯤ ꯏꯝꯐꯥꯜꯗꯤ ꯌꯥꯝ ꯂꯩꯌꯦꯕ ꯃꯔꯣꯛꯇꯣ ꯑꯗꯨ ꯍꯣꯡꯁꯨ ꯍꯣꯡꯈ꯭ꯔꯦ ꯍꯧꯖꯤꯛꯀꯥꯟꯗꯤ
ꯑꯁꯗꯥꯗꯤ ꯂꯩꯥꯇꯦ ꯑꯃ ꯐꯥꯎ ꯆꯥꯅꯤꯉꯥꯏ ꯂꯩꯇꯦꯗ
ꯅꯥꯟ ꯅꯍꯦ ꯆꯥꯏ ꯍꯕ ꯅꯠꯇ꯭ꯔꯅꯦꯅ
ꯍꯥ
ꯅꯡ ꯅꯍꯥꯟꯗ ꯆꯥꯏ ꯍꯥꯕ ꯅꯠꯇ꯭ꯔꯣ
ꯎꯝ ꯃꯤꯅ ꯄꯤꯔꯄ ꯑꯈꯣꯏꯗ ꯂꯩꯇꯦ
ꯍꯌꯦꯡꯁꯦ ꯊꯦꯡ ꯉꯟꯅ ꯍꯧꯒꯠꯀꯅꯤꯌꯦ
ꯄꯨꯡ ꯀꯌꯥꯗ ꯊꯣꯛꯇꯣꯏꯅꯣ
ꯑ ꯑꯩ ꯈꯡꯗ꯭ꯔꯤꯌꯦ
ꯐꯣꯟ ꯇꯧꯔꯛꯑꯅꯤ ꯑꯗꯨꯗꯤ
ꯑ ꯃꯥꯒꯤ ꯅꯝꯕꯔꯁꯨ ꯂꯩꯇꯦ ꯗꯗꯥꯗ ꯍꯪꯕ ꯇꯥꯔꯦ
ꯅ ꯅ ꯇꯥꯏ ꯃꯥ ꯗꯤ ꯀꯣꯜ ꯇꯧꯔꯛꯄ꯭ꯔꯣ
ꯇꯧꯔꯞꯇꯦ ꯃꯥꯗꯣ ꯑ ꯑꯩꯒ ꯆ ꯀꯩꯅꯣ ꯑꯩ ꯑꯩ ꯆꯠꯀꯗꯕ ꯒꯥꯔꯤꯗꯣ ꯃꯥꯁꯨ ꯂꯥꯛꯀꯅꯤ ꯍꯥꯏꯕ꯭ꯔꯣ ꯑꯗꯨ ꯃꯥꯁꯨ ꯍꯥꯏꯁꯨ ꯍꯥꯏꯔ ꯇꯦꯕ
ꯅꯪꯅ ꯀꯣꯜ ꯇꯧꯔꯛꯎꯅꯦ ꯑꯗꯨꯗꯤ
ꯏꯁꯀꯗꯥꯒꯤ
ꯇꯧꯔꯒ ꯍꯥꯏꯌꯨꯅꯦ
ꯃꯥꯁꯨ ꯍꯥꯏꯔꯛꯄ ꯌꯥꯅꯤ ꯉꯔꯥꯡ ꯍꯥꯏꯕꯤꯕꯅꯦ ꯑꯩꯗꯣ ꯌꯨꯝꯝ ꯆꯠꯀꯅꯤ ꯍꯥꯏꯕꯤꯕꯅꯦ
ꯅꯪ ꯍꯥꯟꯅ ꯇꯧꯔꯛꯇ꯭ꯔꯗꯤ ꯃꯥ ꯅꯤꯍꯦ
ꯇꯟ ꯒꯦꯔꯣ ꯑꯩꯒꯤꯗꯗ ꯑꯩꯒꯤꯗꯗꯅꯤ ꯄꯤ ꯑꯣꯏꯔꯒ ꯀꯃꯥꯏ ꯑꯩꯕꯨ ꯏꯀꯥꯏꯗꯨꯏꯕ ꯊꯣꯛꯀꯦ
ꯎ ꯅꯗꯕꯒꯤ ꯂꯩꯃꯤꯟꯅꯗꯕꯒꯤ ꯏꯀꯥꯏꯔꯝꯒꯅꯤ ꯅꯣꯏ ꯌꯨꯝꯗ ꯂꯩꯃꯤꯟꯅꯔꯗꯤ ꯐꯖꯔꯅꯤꯍꯦ
ꯀꯃꯥꯏꯅ ꯂꯩꯗꯣꯏꯔꯣ ꯀꯣ ꯀꯃꯥꯏꯅ ꯂꯩꯔꯨꯔꯃ ꯆꯦ
ꯑ
ꯍꯌꯦꯡ ꯍꯌꯦꯡ ꯂꯥꯛꯑꯒ ꯈꯪꯉꯅꯤ ꯀꯔꯤ ꯀꯔꯤ ꯀꯃꯥꯏ ꯀꯃꯥꯏꯅ ꯂꯩꯕ꯭ꯔꯣ ꯍꯥꯏꯕꯗꯣ
ꯑ
ꯍꯥꯏꯕꯗꯣ ꯊꯥꯡꯖꯤꯡꯗꯣ ꯑꯁ ꯂꯣꯏꯔꯦ ꯂꯣꯏꯔꯦ ꯆꯥꯕꯗꯣ ꯅꯨꯡꯉꯥꯏ ꯍꯥꯎꯇ꯭ꯔꯦ ꯃꯥꯒꯤ ꯀꯔꯤ ꯃꯔꯨ ꯈꯛꯇꯣ ꯂꯩꯈ꯭ꯔꯦꯕ
ꯎꯝ
ꯀꯩꯅꯣ ꯃꯄꯥꯟꯗ ꯇꯨꯝ ꯊꯝꯃꯝꯕꯒꯤꯀꯣ ꯊꯝꯕꯃꯒꯤ ꯍꯥꯏꯔꯗꯤ ꯃꯥꯗꯣ ꯀꯩꯅꯣ ꯊꯣꯛꯈ꯭ꯔꯦꯅ ꯄꯣꯛꯈꯥꯏꯕꯗꯣ ꯑꯗꯨꯒꯤ ꯑꯗꯨꯝ ꯃꯄꯥꯟꯗꯁꯨ ꯑꯩꯅ ꯄ꯭ꯂꯦꯠ ꯑꯗꯨꯝ ꯊꯝꯕꯤꯕꯒꯤ ꯃꯔꯨ ꯈꯛꯇꯪ ꯉꯥꯏꯔ ꯄꯣꯛꯈꯥꯏꯗꯕꯁꯨ ꯂꯩꯌꯦ ꯄꯣꯛꯈꯥꯏꯗꯕꯗꯣ ꯉꯁꯤ ꯂꯅꯦ ꯑꯩ ꯑꯃꯨꯛ ꯀꯨꯇꯥ
ꯎꯝ
ꯂꯨꯄꯥ ꯆꯥꯝꯃꯒꯤ ꯑꯃꯨꯛ ꯂꯧꯕꯅꯦꯕ
ꯃꯥꯗ ꯀꯌꯥ ꯀꯌꯥ ꯄꯤꯕ꯭ꯔꯥ
ꯇꯔꯨꯛ ꯇꯧꯕꯤꯌꯦ ꯑꯗꯨ ꯌꯨꯝꯗ ꯂꯥꯛꯑꯒ ꯑꯅꯤ ꯑꯅꯤ ꯌꯦꯟꯅꯕ ꯇꯥꯔꯦ ꯑꯩꯈꯣꯏꯕꯨ ꯑꯩꯈꯣꯏꯒꯤ ꯑꯅꯤ ꯅꯣꯏꯒꯤ ꯑꯅꯤ ꯑꯩꯈꯣꯏꯒꯤ ꯑꯅꯤ ꯑꯗꯨꯒ ꯁꯤ ꯄꯣꯛꯈꯥꯏꯕꯗꯨꯅ ꯄꯣꯛꯈꯥꯏꯕꯁꯨ ꯆ ꯗꯤ ꯌꯦꯡꯕ ꯇꯥꯔꯦ ꯄꯣꯛꯈꯥꯏꯕꯗꯨꯣ ꯍꯥꯎꯗꯤ ꯍꯥꯎꯗ꯭ꯔꯦꯔꯤꯕ ꯑꯗꯨ ꯑꯣꯏꯔꯁꯨ ꯑꯁ ꯑꯗꯨ ꯌꯨꯝꯗ ꯂꯩꯕꯁꯤꯡꯗꯤ ꯆꯥꯛ ꯍꯥꯎꯗꯤ ꯍꯥꯎꯔꯝꯑꯅꯤꯀꯣ ꯇꯦꯁ ꯇꯧꯕ
ꯑ ꯊꯥꯡꯖꯤꯡꯗꯤ ꯌꯥꯝ ꯍꯥꯎꯋꯤꯅ
ꯅꯪ ꯃꯔꯨ ꯆꯥꯕ꯭ꯔꯅꯦ
ꯀꯍꯦ
ꯏꯁꯁ ꯃ ꯔꯣꯗꯤꯦ ꯆꯅꯤ
ꯆꯦ ꯃꯔꯔ ꯆꯥꯅꯤꯡꯗꯦꯅ ꯑꯕꯁ ꯍꯅꯦ
ꯃꯔꯨꯅ ꯃꯍꯥꯎ ꯂꯩꯕꯅꯦꯍꯦ
ꯎ ꯄꯥꯟꯒꯤ ꯑꯃ ꯂꯩꯕꯗꯣ ꯀꯣꯚꯔꯗꯣ ꯑꯗꯨꯗꯤ ꯍꯥꯎꯋꯦꯕ
ꯅꯣꯏ ꯅꯃ ꯅꯃꯥꯟꯅꯕꯤꯗꯣ ꯐꯣꯟ ꯇꯧꯔ ꯀꯨꯠꯇ꯭ꯔꯣ
ꯇꯔꯛꯗꯤ
ꯑ
ꯇꯧꯣꯔꯞꯇ ꯑꯗꯣ ꯃꯦꯁꯦꯁ ꯇꯥꯔꯛꯑꯦ ꯑꯁꯤ ꯑꯩꯈꯣꯏꯒꯤ ꯀꯔꯤ ꯀꯩꯅꯣ ꯝ ꯑꯩꯈꯣꯏꯒꯤ ꯌꯨꯝ ꯃꯄꯨ ꯃꯄꯨꯗꯣ ꯐ ꯀ꯭ꯔꯤ ꯍꯥꯏꯔ ꯄ꯭ꯔꯣ ꯍꯥꯏꯔ ꯑꯗꯨꯝ ꯍꯪꯉꯛꯑꯦ ꯑꯩꯅ ꯌꯨꯝ ꯆꯠꯈ꯭ꯔꯦ ꯍꯥꯏꯕꯤꯈ꯭ꯔꯦ ꯍꯥꯏꯕ ꯌꯨꯝ ꯆꯠꯈ꯭ꯔꯦ ꯍꯥꯏꯕꯤꯕꯅꯦ ꯑꯩꯅ ꯃꯥꯅ ꯍꯥꯏꯕꯤꯌꯨ ꯍꯥꯏꯕꯒꯤ ꯑꯗꯨꯝ ꯍꯥꯏꯕꯤꯕꯅꯦꯕ ꯑ
ꯅꯪꯁꯨ ꯆꯠꯂꯗꯤ ꯐꯔꯛ ꯇꯥꯔꯅꯤ ꯑꯗꯨ ꯑꯗꯨ
ꯀꯃꯥꯏꯅ꯫
ꯅꫭꯏ ꯌꯨꯝꯕꯨꯗꫭ
ꯑꯦ ꯑꯗꯨꯗꯥ ꯂꯩꯕꯗꯣ ꯑꯩ ꯑꯩꯗꯤ ꯅꯍꯥꯟꯅ ꯍꯥꯏꯕꯤꯈ꯭ꯔꯦ ꯑꯩ ꯌꯨꯝꯗ ꯆꯠꯅꯤꯡꯉꯦ ꯍꯥꯏꯕ ꯠꯇꯣ ꯑꯗꯨ ꯃꯥꯗꯣ ꯈꯪꯕꯅꯦꯕ ꯑꯗꯨ ꯒꯤ ꯑꯪ ꯉꯔꯥꯡ ꯑꯃꯨꯛ ꯂꯥꯛꯕꯒꯤ ꯀꯔꯤ ꯇꯧꯕ ꯍꯥꯏ ꯒꯥꯔꯤ ꯆꯠꯇꯕꯒꯤ ꯑꯃ ꯂꯥꯛꯄꯅꯦ꯫
ꯈꯪꯔꯗꯤ ꯐꯕ꯫ ꯈꯪꯗ꯭ꯔꯗꯤ ꯑꯃꯨꯛ ꯁꯥꯏ
ꯍꯌꯦꯡꯒꯤꯌꯦꯦ
ꯑꯆꯥꯞꯄꯣꯠ ꯂꯧꯕ꯭ꯔꯣ ꯍꯩꯌꯦꯌꯦ꯫
ꯏꯒꯦ ꯆ ꯄꯣꯟꯗꯨꯅ ꯑꯃꯁꯨ ꯂꯧꯗꯦ ꯄꯨꯔꯛꯑꯣꯏ ꯑꯩ ꯑꯆꯥꯄꯣꯠ ꯊꯥꯡꯖꯤꯡ ꯊꯥꯡꯖꯤꯡ ꯂꯧꯔꯦ ꯂꯣꯏꯔꯦ꯫
ꯄꯨꯔꯛꯄꯅꯤꯅꯦ꯫
ꯑꯆꯥꯄꯣꯠ ꯂꯩꯇꯦ ꯑꯩ ꯑꯃꯁꯁꯨ ꯑꯆꯥꯄꯣꯠ ꯂꯧꯅꯕ
ꯑꯩꯈꯣꯏ ꯌꯨꯝꯗ ꯂꯩꯔꯤꯕ ꯃꯤꯁꯤꯡꯗꯤ ꯑꯆꯥꯄꫭꯠ ꯉꯥꯏꯔꯒ ꯂꯩꯒꯅꯤꯍꯦ꯫
ꯑꯗꯣ ꯍꯥꯏꯕꯤꯈ꯭ꯔꯣ ꯄꯥꯎ ꯄꯥꯎꯗꯣ ꯍꯥꯟꯅ ꯍꯥꯏꯕꯤꯈ꯭ꯔꯣꯕ ꯑꯆꯥ
ꯅꫭꯏ ꯎꯝ ꯅꯣꯏ ꯄꯨꯔꯛꯇ꯭ꯔꯗꯤ ꯐꯔꯛ ꯇꯥꯔꯅꯤꯌꯦ ꯑꯉꯥꯡꯁꯤꯡ ꯃꯌꯥꯝꯅ ꯑꯩ ꯁꯤꯗꯤ
ꯅꯥꯡꯂ ꯏꯗꯒ ꯀꯥꯏꯗꯒꯤ
ꯑ ꯑꯥꯎꯕ
ꯑꯗꯨ ꯉꯁꯥꯏꯗꯣ ꯑ ꯑꯩ ꯀꯥꯎꯈ꯭ꯔꯦ ꯋꫭ ꯕꯖꯥꯔꯗ ꯎꯝ ꯃꯣꯏ ꯑꯩ ꯌꯣꯟꯕꯗꯣ ꯑꯃꯨꯛ ꯃꯄꯥꯟ ꯃꯄꯥꯟꯗ ꯌꯣꯟꯕꯗꯣ ꯑꯗꯨ ꯂꯩꯕ ꯌꯥꯕꯅꯦꯕ꯫ ꯑꯆꯥꯄꫭꯠ ꯃꯄꯥꯟ ꯑꯆꯥꯄꯣꯠꯗꫭ
ꯑꯥ
ꯑꯁꯤ ꯑ ꯀꯩꯅꯣ ꯑꯝ ꯁꯣꯔꯣꯛ ꯃꯇꯥꯏ ꯃꯇꯥꯏꯗ ꯐꯝꯑꯒ ꯌꯥꯝ ꯌꯥꯝꯅ ꯌꯣꯟꯕꯗꯣ ꯐꯤꯐ ꯇꯤꯒꯤ ꯑꯗꯨꯝ ꯑꯗꯨꯝ ꯑꯩꯗꯣ ꯀꯥꯎꯈ꯭ꯔꯕꯀꯣ꯫ ꯑꯗꯨꯒꯤ ꯄꯨꯔꯛꯑꯣ ꯍꯥꯏꯕꯤꯌꯣ꯫ ꯑꯆꯥꯄꯣꯠ ꯄꯨꯔꯛꯇ꯭ꯔꯦ ꯊꯥꯡꯖꯤꯡ ꯑꯣꯏꯅ ꯄꯨꯔꯥꯑꯒꯦ ꯍꯥꯏꯕꯤꯌꯨ
ꯑꯥꯏ ꯑꯉꯥꯡꯁꯤꯡꯗꯨ ꯉꯥꯏꯔꯅꯤ ꯑꯗꯨꯗꯤ
ꯑꯉꯥꯡ ꯑꯉꯥꯡ ꯀꯅꯥ ꯀꯅꯥꯅꯣ
ꯑꯉꯥꯡ ꯅꯨꯄꯤ ꯃꯆꯥꯁꯨ ꯂꯩꯔꯦ ꯑꯩꯈꯣꯏ ꯌꯨꯝꯗ ꯅꯨꯄꯥ ꯃꯆꯥꯁꯨ ꯂꯩꯑꯦ ꯅ ꯁꯥꯄꯣꯠ ꯄꯣꯔꯔꯥ ꯄꯗꯤ
ꯊꯣꯔꯛ ꯑꯣꯏ ꯍꯥꯏꯕꯤꯈ꯭ꯔꯣ ꯂꯣꯟꯅ ꯆꯠꯄ ꯇꯥꯔꯦ
ꯒꯥꯔꯤ ꯊꯤꯟꯕꯤꯌꯨ ꯍꯥꯏꯎ ꯑꯗꯨꯗꯤ
ꯊꯤꯟꯕꯤꯗꯧ ꯃꯥꯜꯂꯦꯍꯦ ꯑꯩꯈꯣꯏ ꯂꯩꯀꯥꯏꯒꯤ ꯑꯣꯏꯕꯒꯤ
ꯍꯥꯥ ꯑꯣꯏꯔꯝꯒꯅꯤ ꯑꯣꯏꯔꯝꯒꯅꯤ
ꯑꯗꯨꯗ ꯑꯥ ꯀꯩꯅꯣ ꯑꯥ ꯑꯁꯤ ꯑꯥ ꯋꯦꯇꯤꯡꯁꯦꯗꯇ ꯈꯔ ꯉꯥꯏꯔꯒ ꯑꯃꯨꯛ ꯆꯪꯒꯗꯧ ꯃꯥꯜꯂꯦꯕ
ꯎꯝ
ꯈꯪꯗꯦꯗ ꯎ ꯃꯥꯁꯦ ꯍꯌꯦꯌꯦꯡ ꯑꯃꯨꯠ ꯆꯠꯀꯦ ꯍꯥꯏꯒꯦꯔꯥ
ꯍꯥꯥ
ꯆꯪꯒꯗꯧ ꯃꯥꯟꯗꯦꯒꯣ ꯍꯌꯦꯡꯗꯤꯀꯣ
ꯈꯪꯦ ꯑꯩꯗꯦ ꯅꯣꯏ ꯅꯇꯩꯃꯥ ꯑꯗꯨꯁꯨ ꯀꯣꯜ ꯇꯧꯔꯒ ꯍꯥꯏꯌꯨꯅꯦꯍꯦ
ꯀꯃꯣꯏ ꯍꯥꯡꯉ꯭ꯔꯣ
ꯉꯟꯅ ꯆꯠꯇꯣꯏꯔꯥ ꯊꯦꯡꯅ ꯆꯠꯇꯣꯏꯔꯥꯗꯣ ꯍꯪꯉꯨꯕ
ꯅꯗꯥꯥꯗ ꯍꯪꯉ
ꯅꯣꯏ ꯑꯅꯤ ꯆꯠꯃꯤꯟꯅꯔꯗꯤ ꯌꯥꯝ ꯐꯟꯕ
ꯈꯪꯗꯦ ꯃꯥꯁꯦ ꯀꯅꯥꯒꯤ ꯒꯥꯔꯤꯗ ꯆꯠꯀꯦꯔꯣ ꯍꯥꯏꯁꯨ ꯍꯥꯏꯔꯛꯗꯦ ꯍꯌꯦꯡ ꯑꯣ ꯑꯩ ꯑꯣ ꯅꯪꯒꯤ ꯅꯪ ꯆꯠꯀꯗꯕ ꯒꯥꯔꯤꯗꯣ ꯑꯩꯁꯨ ꯌꯥꯎꯒꯅꯤ ꯑꯗꯨꯒꯨꯝꯕ ꯍꯥꯏꯔꯛꯄ ꯌꯥꯏꯕ
ꯑꯗꯨꯁꯨ ꯑꯃꯁꯨ ꯍꯥꯏꯔꯛꯦ ꯇꯦꯕ ꯑꯗꯣ ꯉꯍꯨꯀꯣ ꯑ ꯃꯣ ꯑ ꯍꯧꯖꯤꯛ ꯊꯕꯛ ꯂꯩꯕ ꯑꯃꯨꯛ ꯑꯃꯨꯛ ꯇꯧ ꯑꯣ ꯇꯧꯔꯛꯑꯣ ꯀꯣ ꯑꯗꯣ ꯑꯥ ꯑ ꯊꯝ ꯊꯝꯈꯤꯒꯦ ꯊꯕꯛ ꯂꯩꯕ ꯍꯣꯔꯦꯟ ꯑꯃꯨꯛ ꯇꯧꯔꯛꯑꯣꯕ
ꯑ ꯑ